ꯑꯣ ꯀꯩꯗꯧꯔꯤꯒꯦ ꯑꯣ ꯑꯣ ꯇꯨꯏꯁꯟ ꯂꯣꯏꯔꯕꯣ
ꯍꯣꯏ ꯂꯣꯏꯔꯦ
ꯑꯣꯥ ꯋꯥꯉꯥꯎꯎꯅꯦ ꯅꯪꯁꯨ ꯀꯥꯏꯩꯅꯣ
ꯅꯪ ꯉꯥꯡꯉꯨꯅ
ꯏ ꯀꯥꯏꯌꯦ
ꯑꯩꯁꯨꯅꯦ
ꯂꯝꯕꯤꯁꯦ ꯎꯐꯨꯟ ꯉꯥꯛꯇꯥ ꯌꯥꯗ꯭ꯔꯦ ꯑꯝꯇ ꯕꯥꯟ ꯇꯧꯅꯤ ꯇꯧꯔꯣꯏꯍꯦ
ꯁꯣꯏ ꯂꯩꯁꯤꯗꯤ ꯁꯣ ꯑꯣ ꯃꯥꯏ ꯒꯣꯗ ꯀꯩꯅꯣ ꯁꯤꯕꯣ
ꯑꯣ
ꯇꯨꯡ ꯑꯅꯤꯀꯣ ꯥꯏꯅ
ꯆꯠꯈꯔ꯭ꯖꯦ ꯀꯩꯅꯣ
ꯑꯈꯣꯏ ꯄꯩꯁꯥ ꯇꯥꯅꯂꯤꯅꯦ ꯅꯤꯡ ꯑꯥꯎ ꯕꯕꯥꯏ ꯑꯩꯈꯣꯏ ꯆꯠꯂꯒꯦꯀꯣ ꯃꯈꯥꯗ ꯀꯨꯝꯈꯤꯒꯦ ꯀꯣꯜ ꯇꯧꯈꯤꯒꯦꯕꯚ
ꯀꯩꯅꯣ ꯀꯩ ꯇꯌꯨꯟꯅꯣ ꯅꯪꯒꯤꯗꯣ ꯆꯄꯒ ꯂꯣꯏ ꯀꯥꯎꯔꯦ ꯍꯥꯏꯁꯦ ꯍꯥꯎ ꯀꯣꯅ ꯀꯣ ꯇꯧꯒꯦ ꯋꯥ
ꯃꯃꯤꯅꯤ ꯃꯃꯤꯅꯤ
ꯅꯦ ꯋꯥ ꯑꯝ ꯍꯧꯖꯤꯛꯀꯤꯗꯨꯣ ꯀꯩꯅꯣ ꯅꯨꯄꯥꯗꯨ ꯐꯛꯜ ꯐꯛ ꯊꯛ ꯏ ꯄꯅꯤꯗꯒ ꯌꯦꯉꯒ ꯀꯩꯅꯣ ꯅꯦꯛꯁ ꯇꯥꯏꯝ ꯂꯥꯏ ꯃꯨꯊꯠꯂꯨ ꯀꯣ ꯏꯁ
ꯀꯔꯤꯅꯣ ꯑꯩ ꯈꯣꯟ ꯗꯨꯝ ꯇꯥꯏꯌꯦ
ꯒꯤꯗꯤ ꯇꯗꯦ
ꯑꯣ
ꯀꯥꯏꯗꯦ ꯑꯩ ꯗꯥꯟꯁ ꯇꯧꯔꯤꯅꯦ ꯖꯦꯝꯁꯀꯤꯗꯃꯛ
ꯁꯤꯒꯤ ꯋꯥꯔꯤꯗꯤ ꯅꯣꯛꯄ ꯉꯝ
ꯅꯣꯛꯅꯩꯌꯦ ꯅꯨꯡꯉꯥꯏꯕ ꯍꯥꯏꯕꯁꯦ
ꯆꯥꯔꯦ ꯏꯕꯥꯅꯤꯒꯤ ꯄꯣꯏꯁ
ꯉꯥꯎꯕ ꯃꯥꯟꯔꯦ
ꯑꯧ ꯃꯤꯅꯤꯇ ꯍꯥꯁꯤ ꯌꯥꯝꯃꯤ ꯁꯥꯡꯉꯦ ꯋꯥꯔꯤ ꯍꯧꯔꯁꯦ
ꯍꯧꯔꯣꯅꯥ
ꯍꫭꯏ ꯅꯪ ꯍꯥꯟꯅ ꯍꯧꯋꫭ ꯇꯥꯒꯦ ꯏꯟꯑꯣꯗꯤꯕꯜ ꯁ꯭ꯀꯨꯜꯗꯒꯤ ꯋꯥꯔꯤ ꯍꯧꯔꯣ
ꯁꯀꯨꯜꯗ ꯋꯥꯔꯤꯂꯩꯔꯦ
ꯅꯡꯒꯤ ꯀ꯭ꯔꯁꯁꯤꯡꯗꯨꯗꯤ
ꯂꯩꯩꯇꯔꯦ
ꯑ ꯐꯒꯤ ꯐꯒꯤ ꯀꯒꯨꯟꯒꯥꯏ ꯀꯥꯔꯅꯤ ꯀꯣꯟꯅꯣ ꯁ꯭ꯀꯨꯜꯗ
ꯃꯣꯏꯒꯤꯗꯣ ꯃꯔꯗꯤ ꯌꯨꯅꯤꯐꯣꯔꯝꯗ ꯑꯅꯧꯕ ꯄꯤꯔꯒꯦ ꯍꯥꯏ ꯁꯦꯅꯤ ꯑꯗ ꯑꯩꯈꯣꯏꯅ ꯑꯣꯛꯒꯣ ꯑꯗꯨꯝ ꯁꯒꯦ
ꯇꯦ ꯀꯩꯅꯣ ꯃꯤꯂꯥꯛꯑ
ꯑꯣ
ꯏꯕꯥꯅꯤꯁꯦ ꯄꯩꯁꯥ ꯇꯥꯜꯂꯤꯕ꯭ꯔꯥ ꯀꯩ ꯇꯧꯔꯤꯕꯥ ꯈꯪꯗ꯭ꯔꯦꯀꯣ
ꯑꯗꯨꯅꯦ
ꯍꯧꯖꯤꯛ ꯀꯟ ꯃꫭꯏ
ꯑꯣ ꯀꯩꯅꫭ
ꯍ ꯅ ꯃꯅꯤ ꯆꯣꯠꯂꯦ
ꯑ ꯆꯥꯛꯉꯕ ꯅ ꯍꯥꯟꯅꯗꯤ
ꯄꯨꯛ ꯅꯥꯔꯦ
ꯁꯤꯡ
ꯑꯉ ꯑꯣ ꯃꯥꯒꯅꯤ
ꯑꯗꯨꯅꯦ ꯄꯣꯟ ꯑꯃ ꯑꯃꯒ ꯎꯝ
ꯎꯝ
ꯑꯁꯤ ꯏꯁꯤꯡꯗ ꯅꯠꯇ꯭ꯔꯣ ꯂꯥꯏ ꯂꯩꯕꯗꯣ ꯀꯩꯅꯣ ꯄꯨꯟꯁꯤꯅꯦ ꯍꯥ ꯅꯠꯇꯦ ꯅꯍꯥꯟꯗꯤ ꯀꯩꯅꯣ ꯀꯩꯅꯩꯅꯣ ꯑ
ꯀꯩꯅꯣꯖꯤ ꯀꯅꯥ ꯂꯣ ꯂꯑꯣ
ꯗ꯭ꯔꯦꯗ ꯏꯕꯥꯅꯤꯅ ꯑꯁꯤꯗ ꯃꯔꯣꯟ ꯑꯃ ꯅꯨꯡꯉꯥꯏꯕ ꯃꯣꯏꯅ ꯁꯤꯒꯤ ꯇꯧꯔꯤ
ꯍ ꯔꯝꯃꯤ
ꯑꯗꯨꯅꯦ ꯅꯨꯄꯤꯔꯣ ꯅꯨꯄꯥꯔꯣꯅꯥꯔꯁꯤꯕꯣ ꯑꯣ
ꯑꯣ
ꯃꯤꯌꯦꯡ ꯃꯔꯤ ꯋꯥꯠꯂꯤ ꯌꯦ ꯃꯔꯤ
ꯎꯝ
ꯀꯅꯥꯔꯁꯤ ꯖꯨꯍ ꯍꯃꯦ ꯌꯥꯎ ꯑ ꯑꯔꯝꯅꯤꯀꯣ ꯑ ꯀꯩꯅꯩꯅꯣ
ꯑꯦꯗꯨ ꯀꯣꯅꯒꯦ ꯃꯩꯇꯩꯂꯣꯟꯁꯨ
ꯌꯥꯗꯦ ꯃꯊꯟꯗ ꯂꯨꯁ ꯑꯣꯏꯈ꯭ꯔꯦ ꯅꯨꯄꯤ ꯉꯥꯛꯇꯅꯦ ꯅꯥꯔꯝꯅꯤꯗ
ꯍꯧꯖꯤꯛꯀꯤꯗꯣ ꯑꯁ ꯏꯕꯥꯅꯤꯒꯤ ꯃꯥꯡꯗ ꯑꯦꯛꯁꯤꯗꯦꯟ ꯇꯧꯔꯗꯤ ꯑꯩ ꯈꯪꯗꯦ
ꯑꯗꯨꯅꯦ
ꯌꯦꯡꯉꯤꯅꯦ
ꯆꯥꯛ ꯂꯥꯝꯂꯦ ꯑ ꯑꯁꯣꯝ ꯆꯠꯁꯦ
ꯌꯨꯝꯅꯛ ꯑꯗꯤ ꯐꯅꯤ
ꯎꯝ ꯅꯣꯏ ꯁ꯭ꯀꯨꯜ ꯂꯩꯕ꯭ꯔꯣ ꯍꯌꯦꯡ ꯍꯨꯏꯅ ꯑꯣ
ꯎꯝ ꯊꯥꯔꯁꯗꯦꯗ ꯏꯂꯚꯦꯟꯁꯤꯡ ꯀꯥꯕ ꯍꯔꯅꯤ
ꯊꯥꯔꯁꯗꯦ ꯍꯥꯏꯗꯤ ꯗꯦꯠ ꯐꯣꯔ ꯑꯩꯈꯣꯏꯅ ꯗꯦꯠ ꯐꯥꯏꯚ ꯅꯨꯡꯉꯥꯏꯗꯧꯔꯤ ꯖꯨꯅꯤꯌꯔꯁꯤꯡꯗꯣ ꯖꯨꯅꯤꯌꯔꯁꯤꯡꯗꯣ ꯌꯦꯡꯒꯦ ꯍꯥꯏꯕ ꯑꯩꯈꯣꯏꯁꯨ ꯕꯤꯠ ꯌꯥꯎꯗ꯭ꯔꯦ ꯁ꯭ꯀꯨꯜ ꯆꯠꯄ ꯍꯥꯏꯗꯤ ꯊ ꯅꯨꯡꯉꯥꯏ ꯈꯪꯗꯦ ꯑꯗꯨꯗꯤ ꯑꯥꯔꯠꯁ ꯃꯥꯂꯗ ꯃꯥ ꯐꯨꯠꯕꯣꯜ ꯏꯁꯇꯥꯔ ꯑꯣꯏꯅꯤ ꯑꯗꯨꯗꯤ
ꯎꯝ
ꯀꯩꯅꯣ ꯍ ꯃꯌꯥꯝꯁꯤꯅ ꯑꯁ
ꯇꯩꯅꯦ
ꯑꯁꯤꯒꯤ ꯑꯦꯞꯁꯦ ꯑꯩꯈꯣꯏꯒꯤ ꯈꯣꯟ ꯂꯧꯔꯒ ꯀꯩꯅꯣ ꯏꯗꯤꯠ ꯇꯧꯅꯤꯡꯉꯥꯏ ꯌꯥꯝ ꯃꯥꯜꯂꯦ ꯑꯁꯤ ꯑꯦꯞꯁꯦ ꯂꯣꯏꯅꯤ ꯇꯣꯏ ꯆꯗ ꯑꯄꯤꯤꯁ ꯑꯣꯅꯤ